ꯇꯧꯔꯖꯦ ꯌꯥꯔꯦ ꯅꯪ ꯇꯥꯕꯤꯔꯕꯣ
ꯎꯝ ꯇꯥꯏꯌꯦ ꯇꯥꯏ ꯁꯦꯡꯅ ꯇꯥꯏ
ꯅꯪ ꯑꯗꯨꯝ ꯇꯨꯝꯃꯒꯗ ꯂꯩꯔꯕꯣ ꯀꯩꯅꯣꯝ ꯇꯧꯔꯦ ꯅꯪ
ꯑꯩ ꯀꯅꯥ ꯀꯩ ꯇꯧꯔꯨꯗꯣꯏꯅꯣ ꯑꯩ ꯇꯨꯝ
ꯑꯗꯨꯕꯨꯗꯤ ꯆꯨꯝꯕ ꯇꯨꯝꯕ ꯅꯠꯇꯅ ꯑꯣꯞꯁꯟꯁꯦ ꯂꯩꯇꯦꯀꯣ ꯑꯩꯈꯣꯏꯅ ꯑꯗꯨꯗ ꯂꯩꯕꯗꯏꯗꯤ ꯊꯕꯛꯁꯦ ꯂꯩꯃꯟꯗꯕꯅ
ꯀꯥꯡ ꯊꯣꯛꯑꯣꯏꯗ꯭ꯔꯣ
ꯍꯣꯏ ꯑꯩꯅ ꯁꯣꯏꯕꯅꯦ ꯑꯩꯅ ꯁꯣꯏꯕ ꯑꯥꯏ ꯑꯦꯝ ꯁꯣꯔꯤ ꯐꯣꯔ ꯑꯦꯕ꯭ꯔꯤꯊꯤꯡ ꯀꯣ
ꯍꯣꯏ ꯌꯥꯝ ꯂꯣꯟꯕꯁꯨ ꯀꯩꯁꯨ ꯀꯥꯏꯗꯦꯗ ꯃꯤꯗꯤ ꯑꯦꯡꯒ꯭ꯔꯥꯖꯤꯗ ꯂꯥꯏꯔꯤꯛ ꯇꯝꯂꯛꯄꯅꯤꯅ꯫
ꯍꯣꯏ ꯑꯗꯨ ꯋꯥꯛꯀꯤꯡꯒ ꯊꯣꯛꯑꯣꯏꯗ꯭ꯔꯣ ꯀꯩꯅꯣ ꯅꯪ ꯏꯃꯥꯟꯅꯕꯤꯁꯤꯡꯒ
ꯀꯅꯥꯒ ꯊꯣꯛꯇꯣꯏꯅꯣ ꯊꯣꯛꯅꯕ ꯃꯤ ꯑꯃꯨꯛ ꯂꯩꯇꯤꯌꯦ
ꯀꯩꯅꯣ ꯅꯪ ꯃꯃꯥꯟꯕꯤꯗꯨꯗ ꯅꯣꯏ ꯄꯨꯟꯕ ꯂꯩꯗꯨꯗꯤ ꯆꯥꯛꯀꯩ ꯆꯥꯃꯤꯟꯅꯕ ꯅꯃꯥꯟꯕꯤꯁꯤꯡ
ꯑꯩ ꯇꯜꯂꯦ ꯑꯩ ꯍꯧꯖꯤꯛꯀꯥꯟ ꯑꯩ ꯀꯩꯅꯣꯝ ꯇꯧꯔꯦ ꯍꯥꯏꯕꯅꯦ꯫
ꯅꯪ ꯅꯧꯁꯤꯅꯒꯅꯨꯅꯦ ꯅꯪꯕꯨ ꯒꯤꯌꯥꯟ ꯇꯥꯎꯅꯦ
ꯑꯩ ꯍꯧꯖꯤꯛ ꯑꯩꯒꯤ ꯊꯃꯣꯏꯁꯤꯗ ꯃꯤ ꯑꯅꯧꯕ ꯂꯩꯍꯟꯅꯤꯡꯗ꯭ꯔꯦ
ꯎꯝ ꯅꯪꯒꯤ ꯊꯃꯣꯏꯗꯨꯗ ꯅꯪꯒꯤ ꯊꯃꯣꯏꯗꯨꯗ ꯃꯤ ꯑꯅꯧꯕ ꯂꯩꯌꯣ ꯍꯥꯏꯕ ꯅꯠꯇꯦ ꯑꯩꯅ ꯍꯥꯏꯁꯦꯀꯣ
ꯍꯥꯥ
ꯅꯪꯅ ꯅꯪꯒꯤꯗꯃꯣꯏꯗꯨꯗ ꯃꯤ ꯑꯅꯧꯕ ꯂꯩꯍꯜꯂꯣ ꯍꯥꯏꯕ ꯅꯠꯇꯦꯕ ꯑꯩꯅ ꯍꯥꯏꯖꯔꯤꯖꯤꯖꯨ
ꯎꯝ
ꯅꯪ ꯅꯪ ꯒ꯭ꯌꯥꯟ ꯇꯥꯗ꯭ꯔꯕ ꯃꯥꯜꯂꯦ ꯀꯣꯛꯇ ꯈꯤꯇꯪ ꯇꯧꯕ ꯃꯥꯜꯂꯦ ꯅꯪ꯫
ꯇꯥꯏꯌꯦ ꯇꯥꯏꯌꯦ ꯑꯩ ꯊꯣꯛꯅꯤꯡꯗꯕꯩꯅꯦ ꯐꯒꯤꯇꯧꯅꯦ ꯑꯩ ꯃꯄꯥꯟ ꯊꯣꯛꯅꯤꯡꯗꯦ ꯍꯥꯏꯕ ꯀꯩꯒꯤꯅꯣ ꯈꯪꯗꯦ
ꯉꯁꯤꯗꯤ ꯏꯟꯖꯥꯡ ꯉꯥꯎꯕ ꯆꯥꯔꯔꯣꯏꯗꯣ ꯑꯗꯨꯗ
ꯀꯩ ꯏꯡꯁꯥꯡ ꯑꯩꯈꯣꯏ ꯌꯦꯔꯨꯝ ꯄꯤꯅꯦ
ꯅꯪ ꯅꯣꯏ ꯑꯗꯨꯝ ꯃꯦꯠꯁ ꯂꯧꯔꯤꯀꯣ ꯅꯪꯗꯤ ꯂꯧ ꯑꯩꯗꯤ ꯃꯦꯠꯁ ꯂꯧꯗ꯭ꯔꯗꯤ ꯌꯥꯗꯦꯕ ꯅꯣꯏꯗꯤ
ꯅꯪ ꯍꯧꯒꯠ ꯀꯥꯡꯈꯠꯄ ꯉꯝꯃꯕ꯭ꯔꯣ
ꯑꯩꯁꯦ ꯍꯧꯒꯠ ꯀꯥꯡꯈꯠꯄ ꯉꯝꯃꯦ ꯑꯗꯨ ꯐꯥꯎꯕꯗꯤ ꯑꯗꯨꯝ ꯃꯄꯥꯟ ꯊꯣꯛꯄ ꯍꯧꯗꯤ ꯉꯝꯃꯦꯕ ꯍꯥꯏꯗꯤ ꯐꯃꯨꯡꯗꯒꯤ ꯃꯄꯥꯟ ꯊꯣꯛꯄ ꯑꯗꯨꯗꯒꯤꯩ ꯆꯠꯊꯣꯛ ꯆꯠꯁꯤꯟꯗꯨꯒꯤ ꯁꯤꯒꯤ ꯔꯥꯎꯟ ꯑꯩꯈꯣꯏ ꯏꯃꯨꯡꯁꯤꯒꯤ ꯔꯥꯎꯟ ꯆꯠꯄ ꯐꯥꯎꯗꯤ ꯉꯝꯃꯤ
ꯀꯩꯒꯤꯅꯣ ꯅꯪꯅ ꯉꯥꯡꯁꯦ ꯑꯗꯨꯝ ꯇꯞꯅ ꯇꯥꯏꯁꯦ
ꯅꯪ ꯐꯣꯟꯅ ꯑꯣꯏꯔꯝꯃꯅꯦ ꯑꯩꯅ ꯅꯠꯇꯦ
ꯈꯪꯗꯦ ꯁꯤꯁꯨ ꯑꯃ ꯂꯩꯗ ꯌꯥꯔꯔꯣꯏ ꯅꯣꯏ ꯃꯌꯥꯝ ꯈꯥꯏꯖꯤꯟꯅꯔꯝ ꯂꯩꯗ꯭ꯔꯗꯤ ꯌꯥꯔꯣꯏ
ꯍꯣꯏ ꯃꯌꯥꯝ ꯑꯗꯣ ꯑꯩꯅ ꯍꯅꯤꯡꯕꯗꯤ ꯏ ꯑꯦꯝ ꯑꯥꯏꯗ ꯑꯃ ꯂꯧꯔꯁꯦ ꯑꯗꯨꯒ ꯗꯥꯎꯟ ꯄꯦꯃꯦꯟ ꯗꯥꯎꯟ ꯄꯦꯃꯦꯟꯗꯣ ꯖꯤꯔꯣꯗ ꯂꯩꯔꯝꯃꯅꯤ ꯃꯥꯏꯅ
ꯂꯧꯕꯗꯨꯅꯦ ꯅꯪ ꯂꯧꯔꯒꯦ ꯗꯥꯎꯟ ꯄꯦꯃꯦꯟ ꯑꯩꯉꯣꯟꯗ ꯇꯧꯕ ꯅꯠꯇ꯭ꯔꯥ
ꯅꯠꯇꯦ ꯗꯥꯎꯟ ꯄꯦꯃꯦꯟ ꯑꯅ ꯇꯧꯕ ꯅꯪꯅ ꯏ ꯑꯦꯝ ꯑꯥꯏꯗ ꯊꯤꯌꯣꯕ
ꯇꯨꯁꯨ ꯌꯥꯗꯕꯖ
ꯑꯗꯣ ꯗꯥꯎ ꯄꯦꯃꯦꯟ ꯖꯦꯔꯣꯗꯤ ꯂꯩꯔꯕꯅꯤꯅ ꯍꯧꯖꯤꯛꯀꯥꯟ ꯖꯦꯔꯣꯗ ꯗꯥꯡ ꯄꯦꯃꯦꯟ ꯌꯥꯝ ꯂꯩꯅꯩꯑꯦꯗꯅ
ꯎꯝ ꯅꯨꯃꯤꯗꯥꯡ ꯋꯥꯏꯔꯝ ꯌꯧꯔꯛꯄꯁꯦ ꯌꯨꯝ ꯅꯤꯡꯁꯤꯡꯕ
ꯑꯗꯨꯗꯤ ꯌꯨꯝꯗ ꯍꯜꯂꯣ ꯌꯨꯝꯗ
ꯌꯨꯝꯗꯁꯨ ꯑꯃꯨꯛ ꯍꯟꯅꯤꯡꯗꯕ ꯄꯨꯟꯁꯤꯁꯦ ꯂꯥꯏꯔꯤꯛ ꯇꯝꯕꯒꯤꯗꯤ ꯀꯩꯅꯣꯝ ꯇꯧꯔꯦ ꯀꯩꯅꯣꯝ ꯇꯧꯔꯦ ꯅꯪꯒꯤ ꯅꯆꯥ ꯅꯁꯨ ꯌꯥꯝ ꯂꯩꯀꯣ
ꯂꯩ ꯑꯩꯒꯤ ꯏꯆꯥ ꯏꯁꯨꯁꯦ ꯌꯥꯝ ꯌꯥꯎꯋꯦꯕꯀꯣ ꯌꯥꯝ ꯑꯩꯒꯤ ꯏꯆꯥ ꯏꯁꯨ ꯑꯌꯥꯎꯕꯁꯦ ꯇꯨꯃꯤꯟ ꯇꯨꯃꯤꯟ ꯇꯨꯃꯤꯟꯅ ꯂꯩꯌꯨ ꯑꯗꯨ ꯇꯨꯃꯤꯟꯅ ꯂꯩꯌꯣꯕ ꯑꯗꯣ ꯇꯨꯃꯤꯟꯅ ꯇꯨꯃꯤꯟꯅ ꯑꯗꯨ ꯇꯨꯃꯤꯟꯅ ꯂꯩꯌꯨ ꯑꯗꯨꯗꯤ ꯇꯨꯃꯤꯟꯅ ꯂꯩꯌꯨ
ꯃꯆꯥꯥꯅꯁꯨ ꯌꯥꯝꯕꯁꯤ ꯋꯥꯏꯈ꯭ꯔꯣ
ꯈꯔ ꯇꯧꯋꯦ ꯐꯆ ꯑꯩꯁꯨ ꯌꯥꯝꯕꯁꯦꯀꯣ ꯈꯔ ꯍꯥꯏꯗꯤ
ꯑꯁ ꯋꯥꯔꯦꯗ ꯏꯁ ꯏꯁꯥꯁꯦ ꯂꯣꯏ ꯁꯣꯛꯆꯤꯟꯒꯅꯤ
ꯅꯪ ꯑꯔꯥꯡꯗꯁꯨ ꯅꯠꯇ꯭ꯔꯣꯅꯦ ꯂꯨꯄꯥ ꯇꯔꯥ ꯄꯤꯕꯗꯨꯕꯣ ꯅꯪ ꯅꯨꯡꯇꯤꯒꯤ ꯇꯔꯥ ꯇꯔꯥ ꯀꯨꯟ ꯀꯨꯟꯊ꯭ꯔꯥꯏ ꯇꯔꯥ ꯇꯔꯥ ꯅꯨꯡꯒꯤ ꯀꯨꯟ ꯀꯨꯟꯊ꯭ꯥꯏꯗ ꯂꯣꯏꯔꯦ ꯑꯩꯈꯣꯏ ꯇꯥꯃꯣ ꯃꯆꯥ ꯂꯩꯔꯤ ꯈꯔ ꯌꯥꯎꯈ
ꯑꯗꯨꯕꯨꯗꯤ ꯅꯪ ꯃꯅꯦꯅꯤ ꯀꯩꯅꯣ ꯈꯔ ꯄꯤꯒꯗꯕꯅꯤ ꯀꯩꯅꯣ ꯑꯗꯨꯗꯤ
ꯑꯦ ꯁꯤꯚ ꯃꯉꯥ ꯃꯥꯅ ꯄꯤꯌꯣ ꯍꯥꯏꯗꯕꯗꯁꯨ ꯑꯩꯅ ꯆꯥꯛꯄ ꯆꯥꯅꯤꯡꯕ꯭ꯔꯅꯦ ꯅꯪꯕꯨ ꯍꯥꯏꯅ ꯍꯥꯏꯕꯗ ꯆꯥꯅꯤꯡꯉꯦ ꯍꯥꯏꯕꯗ ꯂꯨꯄꯥ ꯇꯔꯥꯅꯦ ꯄꯠꯄꯤꯔꯤꯕꯁꯦ ꯁꯤꯁꯤꯅꯅꯦ ꯃꯉꯣꯟꯠ ꯔꯤꯁꯤꯄꯤꯤ ꯑꯃ ꯁꯤꯁꯤꯅ ꯃꯉꯣꯟꯗ ꯄꯤꯕꯗ ꯅꯨꯄꯤ ꯑꯗꯨꯗ ꯄꯤꯗꯦꯅ ꯑꯃꯨꯛ ꯑꯩꯉꯣꯟꯗ ꯀꯝꯄ꯭ꯂꯦꯟ ꯊꯒꯔꯤꯅ ꯃꯥ ꯈꯤꯇꯪ ꯄꯤꯕ ꯑꯩꯉꯣꯟꯗꯗꯤ ꯀꯩꯇꯩ ꯄꯤꯗꯕꯅ ꯎꯝ ꯃꯅꯦꯁꯤꯕꯤꯃ ꯂꯥꯏꯌꯦꯡꯕꯗ ꯄꯁꯝ ꯂꯩꯒꯔ
ꯑꯩꯒꯤꯗꯣ ꯍꯣꯔꯦꯟ ꯌꯥꯔꯗꯤ ꯇꯟꯗ꯭ꯔꯗꯤ ꯊꯥꯖꯤꯟꯁꯦ ꯇꯜꯂꯗꯤ ꯑꯩ ꯍꯥꯏꯔꯑꯣꯏꯒꯦ ꯇꯟꯗ꯭ꯔꯗꯤꯦ ꯍꯥꯏ
ꯎꯝ ꯎꯝ ꯐꯖꯒꯦ ꯁꯦ ꯁꯦ ꯁꯦ ꯁꯦ ꯁꯦ
ꯑꯥ ꯑꯩꯈꯣꯏꯅ ꯊꯥꯖꯤꯟꯁꯦ ꯇꯪꯒꯅꯣ ꯍꯥꯏꯔꯛꯑꯣ ꯑꯗꯨꯝ ꯅꯨꯡꯗꯥꯡꯗ ꯊꯥꯖꯤꯟꯁꯦ ꯑꯩꯅ ꯄꯁ
ꯇꯦ ꯈ ꯑꯗꯨ ꯆꯪꯉꯝꯗꯥꯏ ꯄꯔꯈꯤ ꯑꯣꯏ ꯄꯔꯤꯈ꯭ꯌꯥ ꯌꯥꯝ ꯊꯥꯕꯗꯁꯨ ꯀꯩꯝ ꯄꯥꯗꯕꯤꯅ ꯍꯥꯏꯗꯧ ꯃꯥꯟꯗꯕ
ꯑꯗꯣ ꯈꯔ ꯌꯦꯡꯉ ꯂꯣꯏꯔꯦ ꯀꯩꯗꯧꯔꯒꯦ ꯒ꯭ꯔꯨꯞ ꯏꯁꯇꯗꯤ ꯇꯧꯁꯦ ꯒꯨꯒꯜ ꯃꯦꯠꯇ
ꯌꯥꯏꯌꯦ ꯌꯥꯏꯌꯦ ꯑꯅꯤꯃꯛ ꯊꯥꯖꯤꯟꯁꯤꯀꯣ
ꯎꯝ ꯑꯩ ꯑꯩ ꯑꯅꯤꯃꯛ ꯊꯥꯖꯤꯟꯈꯤꯕꯅꯦ ꯑꯅꯤꯃꯛ
ꯄꯥꯝꯕꯕꯨꯗꯤ ꯑꯩ ꯀꯩꯅꯣꯗꯨꯅ ꯄꯥꯝꯃꯦꯕ ꯃꯆꯥ ꯃꯆꯥꯗꯣ ꯑꯆꯧꯕꯒꯤ ꯊꯕꯛ ꯅꯠꯇꯕ ꯃꯆꯥꯒꯤꯗꯣ ꯑꯗꯨꯅꯗꯤ ꯍꯦꯟꯅ ꯑꯩꯉꯣꯟꯗ ꯄꯥꯝꯕ
ꯏ ꯃꯥꯅꯦ
ꯑꯆꯧꯕꯗꯨꯗꯤ ꯀꯩꯁꯨ ꯉꯝꯗꯧ ꯃꯥꯟꯗꯦ
ꯏꯃꯨꯡꯉ ꯊꯣꯛꯑꯣ ꯒꯥꯔꯤꯗꯣ ꯃꯥ
ꯊꯣꯛꯀꯦ ꯊ ꯊꯣꯛꯧꯀꯦ
ꯑ ꯉꯥꯏꯁꯤ ꯃꯥꯏ ꯁꯥꯏꯀꯜ ꯑꯃꯗ ꯂꯩꯅ ꯃꯅ ꯇꯧꯔꯤ ꯁꯥꯏꯀꯜꯁꯤꯒꯅꯦꯟ ꯒꯨꯔꯨꯝ ꯒꯔꯪꯨ ꯔꯨꯡꯒꯔꯥꯡ ꯃꯥꯏꯕꯃ
ꯅꯣꯏ ꯅꯣꯏꯗꯤꯒꯤ ꯃꯆꯥ ꯅꯨꯄꯤꯗ ꯌꯥꯝ ꯆꯥꯎꯔꯝꯃꯅꯤ ꯍꯥꯟꯅ ꯌꯥꯝ ꯆꯥꯎꯕ
ꯆꯥꯎꯔꯦ ꯀ꯭ꯂꯥꯁ ꯁꯤꯦꯁ ꯀꯥꯔꯦ ꯀ꯭ꯂꯥꯁ ꯁꯤꯦꯁ ꯀꯥꯔꯕꯅꯤꯅ ꯆꯥꯎꯔꯦ
ꯃꯥꯅꯦ
ꯎꯝ ꯄꯩꯁꯥꯗ ꯐꯁꯗꯅꯅ ꯍꯥꯏꯗꯤ ꯅꯨꯄꯤ ꯅꯨꯄꯤꯅ ꯆꯥꯎꯔꯅꯤꯅ ꯀꯦꯕ ꯈꯣꯠꯄꯁꯨ ꯄꯥꯝꯖꯩꯗꯅ ꯃꯁꯥꯅ
ꯎꯝ
ꯑꯗꯨꯅ ꯑꯩꯅ ꯀꯦꯞꯄꯁꯦ ꯄꯥꯝꯕ ꯑꯗꯨꯃꯥꯏꯅ ꯌꯥꯎꯕꯒ ꯄꯤꯌꯣ ꯈꯣꯠꯂꯣ ꯑꯗꯨꯝ ꯍꯥꯏꯔ ꯍꯥꯏꯗꯤ ꯈꯔ ꯂꯩꯔꯦ ꯂꯥꯛꯁꯤꯟꯉꯛꯥꯔꯛꯑꯗꯤ ꯑꯩ ꯗ꯭ꯔꯦꯁ ꯈꯔ ꯋꯥ ꯁꯦꯠꯄ ꯌꯥꯔꯅꯦꯕ ꯑꯗꯨꯝ ꯀ꯭ꯂꯥꯁꯁꯤꯡ ꯀꯥꯔꯛꯑꯗꯤ ꯑꯗꯨꯝ ꯅꯨꯄꯤꯒꯤꯗꯤ ꯅꯨꯄꯤꯒꯤꯗꯤ ꯆꯥꯎꯕꯁꯨ ꯂꯣꯏꯔꯦꯗꯅ ꯑꯌꯥꯝꯕ
ꯅꯅꯦ ꯅꯩꯅꯅꯦ ꯂꯅ ꯑꯣꯏꯁꯤ ꯅꯅꯦ
ꯍꯣꯏ ꯅꯦꯅꯦ ꯑꯣꯏꯔꯁꯨ ꯃꯆꯦ ꯑꯍꯟꯒꯨꯝꯕ ꯑꯣꯏꯕ ꯌꯥꯅꯤ ꯆꯍꯤꯁꯦ ꯍꯣꯏ ꯇꯥꯃꯣ ꯑꯍꯟꯒ ꯑꯩꯒ ꯈꯦꯠꯅꯔꯤꯕ ꯆꯍꯤꯁꯦ ꯁꯨꯃꯥꯏꯅ ꯃꯥꯒ
ꯍꯣꯏ ꯑꯗꯨꯕꯨꯗꯤ ꯅꯣꯏ ꯇꯥꯃꯣ ꯑꯃꯗꯗꯤ ꯂꯨꯍꯣꯡꯉꯤꯔꯣꯏꯗ꯭ꯔꯣ
ꯂꯍꯣꯡꯒꯔ
ꯍꯨꯝ ꯍꯥꯏꯨ ꯃꯥ
ꯎꯝ ꯃꯥꯅ ꯋꯥꯦ ꯃꯥꯆꯦ ꯑ ꯑꯣ ꯃꯗ ꯃꯨꯗ ꯂ
ꯀꯩꯅꯣ ꯃꯥ ꯍꯧꯖꯤꯛ ꯆꯍꯤ ꯀꯌꯥ ꯁꯨꯔꯒꯦ
ꯀꯟꯊ꯭ꯔꯥ ꯍꯥꯏꯂ ꯎꯝ ꯑꯣ ꯃꯣꯏꯅ ꯆꯥꯁ ꯆꯥꯅꯤꯡꯉꯤ ꯇꯥꯏꯌꯦ ꯇꯥꯏꯌꯦ ꯑꯣ ꯃꯔꯤꯟꯗꯣ ꯆꯥꯔꯣꯏ ꯆꯥꯅꯤꯡꯕ ꯆꯥꯕ ꯌꯥꯗꯕ ꯑꯃ ꯌꯥꯎꯗꯅꯀꯣ
ꯑꯁ ꯆꯅꯤꯡꯉ
ꯑꯗꯨꯗꯨ ꯆꯅꯤꯡꯉꯗꯣ ꯆꯥꯕ ꯌꯥꯔ ꯆꯥꯔꯤ ꯆꯥꯅꯤꯡꯉꯦꯕ ꯐꯪꯉꯕ ꯑꯗꯨꯗꯣ ꯍꯣꯔꯅꯦ ꯆꯥꯕꯁꯨ ꯌꯥꯗꯦ ꯅꯕ ꯌꯥꯁꯤꯗꯩ ꯌꯧꯕꯒꯅꯦ ꯆꯥꯕꯁꯨ ꯑꯗꯨꯝ ꯌꯥꯗꯕ ꯑꯩꯉꯣꯟꯗ ꯇꯧꯔꯤꯁꯦ
ꯅꯍꯥꯟ ꯑꯃꯨꯛ ꯂꯝ ꯀꯣꯏ ꯆꯠꯄꯩꯗꯨꯗ ꯆꯥꯏꯌꯦ ꯀꯩꯅꯣꯗꯒꯤ ꯂꯩꯔꯒ ꯄꯥꯠꯇ ꯑꯃ ꯌꯣꯟꯕꯗꯣ ꯑꯥ ꯃꯅꯨꯡꯗ ꯏꯊ ꯏꯊꯠ ꯂꯩꯕꯗꯣ ꯅꯣꯏꯒꯤ ꯑꯗꯨꯒꯤ ꯑꯗꯨꯒꯤꯗꯨꯗ ꯌꯣꯜꯂꯝꯃꯦ ꯊꯥꯡꯖꯤꯡ ꯉꯥꯡ ꯀꯩꯀꯥ ꯌꯣꯟꯐꯝꯗꯣ ꯏꯊꯠꯀꯤ ꯉꯥ ꯉꯥꯡ ꯐꯥ ꯌꯣꯟꯐꯝꯗꯣ
ꯌꯦꯁ ꯌꯦꯁ
ꯑꯗꯨꯗ ꯌꯣꯜꯂꯝꯃꯦ ꯑꯣꯛ ꯃꯔꯤꯟꯗꯣ ꯌꯥꯗꯤ ꯍꯥꯎꯈ꯭ꯔꯦ ꯒꯥꯔꯤ ꯃꯅꯨꯡꯗ ꯂꯥꯡ ꯂꯥꯡꯗꯅ ꯆꯥꯔ ꯂꯥꯛꯄ
ꯀ ꯐꯥꯏꯗꯣ ꯀꯩꯗꯣꯒ ꯑꯗꯣ ꯑꯃ ꯑꯃ ꯑꯁꯣꯝꯒꯤꯔꯒꯗꯨꯒꯗ ꯀꯅꯥꯅ ꯍꯥꯎꯋꯦ ꯅꯣꯏꯗꯤ ꯍꯥꯏꯔꯤꯗꯝ ꯅꯣꯏ
ꯑꯗꯣ ꯑꯩꯒꯤ ꯋꯥꯈꯜꯗꯗꯤꯀꯣ ꯃꯣꯏꯅꯗꯤ ꯅꯣꯏꯔꯣꯝꯒꯤꯗꯨꯅ ꯍꯥꯎꯋꯦ ꯍꯥꯏ ꯑꯩꯒꯤ ꯋꯥꯈꯜꯗꯅ ꯑꯃꯛ ꯑꯁꯣꯝꯅ ꯍꯥꯎꯕꯒꯤ ꯋꯥꯈꯜ ꯂꯩ
ꯃꯦ ꯀꯃꯅꯣ ꯇꯨꯃꯤꯗꯅ ꯌꯣ ꯃꯥꯇ
ꯎꯝ ꯅꯣꯏꯔꯣꯝꯒꯤ ꯅꯠꯇꯕ ꯑꯃ ꯃꯤꯅ ꯌꯥꯝ ꯄꯥꯝꯅꯕꯗꯣ ꯃꯃꯥꯡꯂꯣꯝꯗ ꯂꯩꯕꯗꯣ
ꯅꯨꯡꯁꯥ ꯉꯝꯗꯦ ꯅꯆꯤꯟ ꯃꯌꯥ ꯀꯗ ꯈ ꯈꯔ ꯈ ꯋꯥꯏ ꯁꯨꯃ
ꯑꯗꯨꯅꯅꯦ ꯑꯣꯛꯁꯥꯒꯤ ꯃꯥꯒꯤ ꯊꯣꯊꯣꯠ ꯂꯥꯎꯕ ꯁꯔꯨꯛ ꯑꯃ ꯂꯩꯇ꯭ꯔꯥ ꯊꯥꯎꯏ ꯑꯃ ꯌꯥꯎꯕꯗꯣ ꯑꯗꯨꯒꯤꯗꯨꯒ ꯌꯥꯎꯔꯕ ꯑꯩ ꯑꯗꯨꯅ ꯍꯦꯟꯅ ꯍꯥꯎꯕꯩ
ꯑꯗꯣ ꯃꯣꯏꯗꯣ ꯍꯥꯏꯗꯤꯅꯦ ꯃꯤꯌꯦꯡ ꯃꯤꯒ ꯃꯤꯑꯃꯒꯁꯦ ꯃꯥꯟꯅꯗꯦꯕ ꯅꯍꯥꯟ ꯑꯩꯈꯣꯏꯅ ꯑꯃꯨꯛ ꯑꯩ ꯏꯃꯥꯟꯅꯕꯤꯁꯤꯡꯒ ꯑꯃꯨꯛ ꯆꯠꯂꯨꯕꯗꯅꯦ ꯑꯗꯨꯒꯨꯝꯕ ꯑꯝ ꯇꯥ ꯌꯥꯎꯍꯧꯗꯦꯕ ꯍꯪꯉꯕ ꯂꯐꯨ ꯊꯔꯣꯒꯨꯝꯕ ꯃꯔꯣꯏ ꯃꯄꯥꯡ ꯑꯗꯨꯒꯨꯝꯕ ꯉꯥꯛ
ꯑꯗꯨꯗꯤ ꯑꯃꯨꯛ ꯍꯥꯎꯏ
ꯑꯗꯨꯗꯤ ꯍꯥꯎꯇꯦꯕ ꯍꯪꯉꯕ ꯑꯗꯣ
ꯑꯩꯅ ꯅꯣꯡꯃ ꯆꯥꯈꯤꯕꯗꯨꯗꯤ ꯌꯥꯝ ꯍꯥꯎꯋꯦꯕ
ꯑꯍꯥꯎꯒꯤꯌꯦ ꯑꯩꯅꯁꯨꯅꯦ ꯃꯣꯏꯒꯤ ꯃꯃꯤꯡ ꯌꯥꯝ ꯆꯠꯂꯤꯉꯩ ꯑꯩꯈꯣꯏ ꯁꯣꯝꯒꯤꯒ ꯊꯣꯛꯇ꯭ꯔꯤꯉꯩꯒꯤꯗꯨꯗ ꯑꯩꯈꯣꯏ ꯆꯦꯒ ꯑꯗꯨꯝ ꯑꯩꯈꯣꯏꯒꯩ ꯆꯠꯂꯦꯕ ꯍꯪꯕ꯭ꯔꯥ ꯆꯠꯄꯗꯨꯗ ꯑꯗꯨ ꯀꯥꯟꯗꯗꯤ ꯑꯗꯨ ꯃꯅꯨꯡꯒꯤ ꯍꯧꯖꯤꯛꯀꯤ ꯅꯪ ꯍꯥꯏꯔꯣ ꯐꯖꯅ ꯌꯥꯎꯋꯦꯕ ꯍꯪꯉꯕ
ꯑꯗꯨ ꯅꯣꯏꯔꯣꯝꯒꯤꯗꯨ ꯑꯗꯨꯁꯨ ꯍꯥꯎꯎꯗꯤ ꯍꯥꯎꯋꯦꯔꯦ ꯑꯣꯀꯦ ꯍꯥꯏꯕꯗꯤ ꯌꯥꯔꯦ
ꯑꯗꯣ ꯑꯩꯈꯣꯏꯔꯣꯡ ꯑꯩꯈꯣꯏ ꯔꯨꯝꯒꯤꯁꯤꯗꯅꯦ ꯃꯤ ꯑꯃꯒ ꯃꯤꯒ ꯃꯥꯟꯅꯗꯦꯕ ꯃꯣꯏꯒꯤꯅ ꯄꯨꯔꯥ ꯄꯔꯦꯡꯗ ꯑꯃ ꯑꯣꯏꯔꯗ꯭ꯔꯥ ꯑꯩꯈꯣꯏꯒꯤꯅ ꯄꯔꯦꯡ ꯑꯣꯏꯗꯕꯤꯗ ꯁꯨꯝ ꯂꯥꯏ ꯊꯥꯡꯖꯤꯡꯂꯣꯝ ꯆꯠꯄ ꯈꯣꯠꯄꯗꯁꯨꯝ ꯈꯔ ꯂꯩꯔꯦ ꯑꯗꯨꯗꯩ ꯑꯗꯨꯗꯨꯒ ꯑꯃꯨꯛ ꯑꯁꯣꯝ ꯎꯝ ꯎꯝ
ꯃꯣꯏꯗꯣ ꯆꯥꯕꯅꯦꯕ ꯂꯥꯏ ꯈꯨꯔꯨꯝꯕꯒꯤ
ꯑꯣ ꯍꯣꯏꯅꯦ ꯑꯗꯨ ꯂꯩꯔꯦꯗꯅ ꯑꯗꯨꯒ ꯑꯃꯨꯛ ꯑꯁꯣꯝ ꯅꯥꯀꯟꯗꯁꯨ ꯑꯗꯨꯝ ꯑꯥ ꯁꯣꯝ ꯂꯣꯛꯇꯥꯛ ꯑꯁꯤ ꯁꯣꯝ ꯃꯃꯥꯡ ꯂꯣꯝꯗꯁꯨ ꯑꯗꯨꯝ ꯌꯣꯟꯕꯅꯦꯕ ꯍꯣꯏ ꯍꯣꯏ ꯍꯣꯏ ꯏꯁꯤꯡ ꯂꯩꯕꯔꯣꯝꯗꯨꯒꯤ ꯃꯣꯏ ꯖꯒꯥ ꯖꯒꯥ ꯃꯣꯏ ꯃꯁꯥ ꯃꯁꯥ ꯁꯦꯝꯖꯔꯒ ꯂꯧꯖꯔꯒ ꯑꯗꯨꯝ ꯌꯣꯡꯁꯨ ꯂꯩꯕꯅꯦ ꯃꯇꯦꯛ ꯃꯇꯦꯛ ꯑꯗꯣ ꯑꯗꯨꯗꯥ ꯀꯤ ꯑꯁꯥꯏꯗꯁꯨ ꯑꯗꯨꯝ ꯃꯇꯦꯛ ꯃꯌꯥꯝꯁꯤꯗꯣ ꯃꯥꯟꯅꯗꯦ ꯑꯗꯣ ꯑꯩꯈꯣꯏꯅ ꯁꯤꯗ ꯆꯥꯕ ꯑꯩꯈꯣꯏ ꯑꯩꯈꯣꯏ ꯗꯨꯀꯥꯟ ꯅꯥꯀꯟꯗ ꯑꯃ ꯆꯥꯕ ꯑꯃ ꯂꯩꯔꯤ ꯅꯨꯡꯗꯥꯡ ꯃꯥꯏ ꯅꯨꯡꯗꯥꯡ ꯋꯥꯏꯔꯝ ꯄꯨꯡ ꯑꯗꯨꯝ ꯈꯔ ꯊꯦꯡ ꯀꯥꯟ ꯊꯣꯛꯣꯂꯛꯄ ꯑꯃ ꯂꯩꯔꯤꯌꯦꯕ ꯑꯣ ꯑꯗꯨꯒꯤꯗꯣ ꯌꯥꯝ ꯍꯥꯎꯋꯦꯕ ꯑꯗꯨꯅ ꯑꯃꯨꯛꯀ ꯍꯦꯟꯅ ꯍꯥꯎꯋꯦꯕ ꯑꯥꯒꯤꯗꯣ ꯅꯍꯥꯟꯗꯛꯇꯣ ꯑꯩꯈꯣꯏ ꯏꯃꯥꯟꯅꯕꯈꯩ ꯂꯥꯛꯑꯦꯅ ꯑꯩꯈꯣꯏꯗꯣ ꯆꯥꯕ ꯆꯠꯂꯨꯏꯕ ꯑꯗꯨ ꯌꯧꯗ꯭ꯔꯦꯕ ꯍꯥꯎꯇꯦꯕ ꯈꯪꯉꯕ ꯄꯣꯠꯇꯣ ꯏꯀꯥꯒ ꯀꯥꯔꯒ ꯑꯃ ꯍꯥꯎ ꯐꯠꯇꯕꯗꯣ ꯑꯣꯏꯌꯦꯕ ꯑꯩꯅ ꯑꯦ ꯁꯤꯗꯤ ꯍꯥꯎꯇ꯭ꯔꯦꯅ ꯈꯜꯂꯦꯗꯣ ꯈꯪꯗꯦ ꯑꯃ ꯃꯤꯑꯃꯒ ꯃꯤꯑꯃꯒꯗꯣ ꯁꯦꯝꯕ ꯈꯣꯠꯄꯁꯨ ꯃꯥꯟꯅꯗꯕꯒꯤ ꯍꯥꯎ
ꯃꯥꯅꯦ ꯃꯥꯅꯦ ꯑꯩꯈꯣꯏ ꯑꯣꯏꯕꯅ ꯑꯃꯨꯛ ꯌꯣꯟꯗꯦꯕ ꯐꯖꯅ
ꯍꯣꯏ ꯑꯗꯨ ꯅꯣꯏꯒꯤꯁꯨ ꯑꯗꯨꯝ ꯁꯦꯝꯃꯒ ꯌꯣꯟꯕꯕꯨꯗꯤꯏ ꯌꯥꯏ ꯍꯥꯏꯗꯤ ꯁꯤꯁꯦ ꯑꯩꯈꯣꯏꯅ ꯁꯦꯝꯃꯒ ꯌꯣꯟꯕꯁꯨ ꯌꯥꯏꯑꯕ ꯑꯗꯣ ꯑꯗꯨꯗ ꯍꯥꯞꯄ ꯄꯣꯠ ꯆꯩꯩ ꯃꯅꯨꯡꯒꯤ ꯃꯅꯨꯡꯒꯤ ꯍꯥꯞꯄꯗꯨꯅꯅꯦ ꯍꯥꯎꯍꯜꯂꯤꯁꯦ ꯑꯃ
ꯑꯗꯣ ꯑꯗꯨꯗ ꯑꯃꯨꯛ ꯁꯦꯝꯕꯩ ꯊꯕꯛ ꯃꯌꯥꯝ ꯆꯪꯕꯗꯣ ꯑꯗꯨꯁꯨ ꯑꯃꯨꯛ ꯖꯟꯖꯥꯗꯤ ꯌꯥꯝ ꯑꯣꯏꯗꯥꯅ
ꯑꯦ ꯑꯗꯣ ꯑꯩꯈꯣꯏꯅ ꯑꯃꯨꯛꯀ ꯈꯔ ꯍꯪꯒꯣꯏꯒ ꯆꯥꯎꯔꯗꯤ
ꯍꯪꯒꯣꯏ ꯆꯥꯎꯕ ꯑꯩ ꯑꯩ ꯑꯁꯦꯡꯕ ꯁꯦꯝꯕꯗꯨ ꯎꯈ꯭ꯔꯦꯕ ꯅꯍꯥꯟ ꯑꯃ ꯑꯩꯈꯣꯏꯔꯣꯝꯗ ꯁꯦꯝꯕꯗ ꯑꯗꯩꯒꯤꯗꯤ ꯍꯩꯅꯈꯤꯗꯕ ꯑꯗꯨ ꯆꯥꯕꯗꯕꯨꯗꯤ ꯍꯥꯎꯕꯀꯣ
ꯎꯝ ꯑꯩꯝꯕꯤ ꯎꯗ꯭ꯔꯤ ꯑꯁꯦꯡꯕ ꯁꯦꯝꯕꯗꯗꯤ ꯚꯤꯗꯤꯑꯣꯗ ꯀꯩꯀꯩꯗꯨꯕꯨꯗꯤ ꯎꯔꯦꯕꯀꯣ
ꯎꯝ ꯃꯣꯏꯗꯣ ꯐꯨꯠꯇꯣꯏꯅꯤꯗꯅ ꯍꯥꯏꯗꯤ ꯏꯁꯤꯡ ꯀꯩꯅꯣꯝꯗ ꯐꯨꯠ ꯂꯩꯕꯀꯣ ꯑꯗꯨꯒꯅꯦ ꯀꯩꯅꯣ ꯑꯇꯨꯝꯕ ꯑꯃꯅ ꯆꯛ ꯆꯛ ꯊꯤꯜꯂꯒ ꯃꯍꯤ ꯊꯣꯛꯍꯜꯂꯒꯅꯦ ꯌꯥꯝ ꯃꯣꯠꯅ ꯇꯧꯈꯤꯕꯗꯨ ꯊꯦꯡꯅꯈꯤꯕ ꯆꯥꯕꯗꯤ ꯑꯗꯨꯝ ꯆꯥꯏꯀꯣ ꯑꯩꯁꯨ
ꯗꯨꯑꯣꯏꯁꯨ
ꯆꯥꯕꯕꯨꯗꯤ ꯑꯗꯨꯝ ꯆꯥꯏ ꯑꯩꯁꯨ
ꯑꯣ ꯁꯤ ꯉꯥꯡꯁꯦ ꯅꯥꯗꯣꯔꯕꯅꯤ ꯌꯦꯡꯉꯣꯅꯦ ꯅꯨꯡꯇꯤꯒꯤ ꯍꯩ ꯃꯍꯤꯁꯦ ꯍꯩ ꯉꯔꯥꯡꯁꯨ ꯍꯩ ꯃꯍꯤ ꯂꯩꯔ ꯄꯨꯔꯛꯑ ꯉꯁꯤꯁꯨ ꯇꯔ ꯄꯤꯒ ꯍꯩ ꯃꯁꯤ ꯊꯛꯑꯥꯒꯥ ꯄꯨꯔꯛ ꯑ
ꯑꯍꯟꯅꯁꯨ ꯅꯥꯔꯤꯗꯨꯗꯤ
ꯊꯛꯇꯔ꯭ꯁꯨ ꯅꯥꯏ ꯑꯗꯨꯕꯨ ꯗꯤ ꯊꯛꯑꯥꯒꯥ ꯅꯕꯅꯥ ꯐꯩ
ꯆꯥꯔ ꯅꯥꯕꯅꯥꯕꯨꯗꯤ ꯐꯩꯅꯦ ꯅꯠꯇ꯭ꯔꯥ
ꯑꯗꯨꯗꯤ ꯆꯥꯗꯕꯤ ꯀꯅꯥꯅꯗꯕꯕꯤꯅꯗ ꯁꯣꯛꯇꯤ ꯆꯥ ꯅꯥꯕꯝ ꯐꯠꯇ꯭ꯔꯣ ꯍꯥꯏꯗꯤ ꯅꯥꯕꯩ ꯅꯥꯕ ꯆꯥꯔ ꯅꯥꯕꯅ ꯐꯩ ꯍꯥꯏꯕ ꯀꯩꯝꯁꯨ ꯀꯥꯟꯅꯗꯦ ꯍꯦꯟꯖꯤꯟꯅꯤ ꯈꯣꯠꯆꯤꯟꯅꯤ ꯍꯥꯏꯕꯁꯨ ꯂꯩꯇꯦ
ꯃꯥꯅꯦ ꯑꯁ ꯑꯩ ꯍꯧꯖꯤꯛꯀꯥꯟ ꯄꯪꯆꯥꯥꯁꯨ ꯆꯥꯏꯌꯦꯕꯀꯣ ꯆꯥꯕ ꯍꯥꯏꯁꯤꯗꯤ ꯀꯥꯟ ꯆꯥꯄꯣꯠꯇꯤ ꯀꯩꯃꯁꯨ ꯄꯥꯛꯅ ꯆꯥꯅꯤꯡꯇꯦꯕ
ꯎꯝ
ꯊꯥꯎ ꯊꯨꯝ ꯌꯥꯎꯕ ꯆꯥꯛ ꯉꯧꯕꯒꯨꯝꯕ ꯑꯗꯒꯤ ꯑꯁꯥꯡꯕꯤꯒꯨꯝꯕꯗꯨ ꯑꯗꯨꯝ ꯄꯥꯝꯃꯦ ꯑꯗꯨꯒ ꯗꯨꯛ ꯀꯥꯡꯅꯦꯅꯥ ꯂꯩꯕꯗꯩꯏ ꯆꯥꯅꯤꯡꯗꯕ
ꯑꯩꯁꯨ ꯀꯌꯥꯗꯨꯁꯨ ꯏꯟꯇꯔꯦꯁ ꯑꯣꯏꯗ꯭ꯔꯦ ꯍꯥꯏ ꯆꯥꯅꯤꯡꯗ꯭ꯔꯦꯕ ꯍꯥꯏꯗꯤ ꯑꯃ ꯅꯪ ꯍꯧꯖꯤꯛꯀꯤ ꯅꯪꯅ ꯍꯥꯏꯕ ꯑꯁꯥꯡꯕꯤ ꯉꯧꯕꯤ ꯈꯣꯠꯄꯤꯗꯣ
ꯎꯝ
ꯑꯗꯨꯅ ꯑꯩꯁꯨ ꯑꯗꯨ ꯈꯔ ꯄꯥꯝꯖꯩ ꯁꯤꯡꯖꯨꯒꯨꯝꯕ ꯁꯤꯡ ꯁꯤꯡꯖꯨꯒꯨꯝꯕ ꯕꯣꯔꯥꯒꯨꯝꯕꯁꯨ ꯎꯝ ꯑꯩ ꯁꯤꯡꯖꯨꯒ ꯕꯣꯔꯥꯒꯨꯝꯕꯗꯨꯅꯁꯨ ꯍꯥꯎꯋꯦꯗꯅ
ꯎꯝ
ꯑꯗꯨꯒꯨꯝꯕꯅ ꯆꯥꯅꯤꯡꯉꯦ ꯆꯥꯔꯁꯨ ꯑꯗꯣ ꯑꯗꯨꯒꯨꯝꯕ ꯆꯥꯕꯗꯨ ꯏꯊꯅ ꯊꯣꯛꯑ ꯆꯥꯕꯗꯨꯒꯤꯕꯨ ꯂꯩꯇꯦꯗꯅ ꯃꯌꯥꯝꯒ ꯊꯣꯛꯑꯒ ꯆꯥꯕꯗꯨꯗ ꯍꯥꯎꯕ ꯋꯥꯅꯤ
ꯏꯊꯟꯗ ꯑꯃꯃꯨꯛ ꯆꯥꯅꯤꯡꯉꯀꯥꯟꯗ ꯑꯩꯗꯣ ꯊꯣꯛꯑꯦꯕꯀꯣ ꯅꯨꯉꯥꯏꯇꯥ ꯖꯥꯠ ꯅꯦ ꯏꯊꯟꯇ ꯆꯥꯕ
ꯏꯊꯟ ꯆꯕꯗꯣ ꯕꯤꯠ ꯂꯩꯇꯕꯅꯦ
ꯎꯝ